ꯇꯏ ꯇꯥꯏ
ꯍꯣꯏ ꯑꯩꯁꯦ ꯅꯪ ꯋꯥꯔꯤ ꯁꯥꯟꯅꯕ ꯌꯥꯗ ꯑꯗꯨ ꯊꯕꯛ ꯆꯤꯟꯗ꯭ꯔꯣ ꯍꯧꯖꯤꯛꯁꯤꯕꯣ
ꯆꯕꯨꯗꯤ ꯆꯤꯟꯗꯦ ꯆꯥꯛ ꯏꯟꯁꯥꯡ ꯊꯣꯡꯕ ꯂꯣꯏꯔꯗꯉꯥꯏꯗ ꯆꯤꯟꯗꯦ ꯅꯪꯗꯤ ꯆꯥꯛ ꯏꯟꯁꯥꯡ ꯊꯣꯡꯉꯕꯣ
ꯆꯥꯛ ꯌꯦꯟꯁꯥꯡ ꯊꯣꯡꯁꯨꯦ ꯑꯩ ꯑꯌꯨꯛꯀꯤ ꯋꯥꯏꯔꯝ ꯁꯤꯠꯄ ꯈꯣꯠꯄ ꯇꯧꯔꯦ ꯑꯗꯨꯒ ꯄꯨꯖꯥ ꯇꯧꯔꯃꯤ ꯅꯪ ꯀꯩ ꯌꯦꯟꯁꯥꯡ ꯊꯣꯡꯉꯤꯅꯣ
ꯑꯩ ꯏꯟꯁꯥꯡꯁꯤ ꯈꯥꯃꯦꯟ ꯁꯤꯟ ꯃ ꯊꯣꯡꯁꯨ ꯂꯩ
ꯎ ꯆꯝꯊꯣꯡ ꯑꯣꯏꯅ
ꯊꯣꯡ ꯑꯣꯏꯅ ꯇꯧꯔꯦ ꯍꯥꯏꯃꯦꯟꯁꯤꯟꯗꯣ ꯅꯣꯏ ꯅꯣꯏ ꯀꯩꯅꯣꯗꯤ ꯏꯟꯖꯥꯡ ꯀꯩ ꯏꯟꯖꯥꯡ ꯊꯣꯡꯉꯦ ꯈꯜꯂꯤꯅꯣꯕ
ꯈꯪꯗ꯭ꯔꯦ ꯏꯟꯁꯥꯡꯁꯦ ꯀꯔꯤ ꯊꯣꯡꯕꯅ ꯐꯠꯇꯣꯏꯅꯣ ꯌꯦꯡꯈꯤꯅꯤ ꯑꯗ ꯑꯩꯁꯦ ꯍꯧꯖꯤꯛꯀꯥꯟꯁꯦ ꯃꯤ ꯌꯥꯝ ꯑꯌꯨꯛꯀꯨꯝꯕꯗ ꯆꯤꯡ ꯀꯥꯕ ꯆꯠꯅꯕ ꯎꯏꯗꯅ ꯑꯗꯨ ꯆꯤꯡ ꯆꯥꯛ ꯀꯥꯕꯗꯨꯣ ꯅꯪ ꯆꯠꯂꯨꯔꯀꯣ ꯆꯠꯅꯤꯡꯕ꯭ꯔꯣ ꯀꯃꯥꯏꯅ ꯇꯧꯒꯦꯅ ꯅꯪ ꯍꯧꯋꯦꯅ ꯄꯥꯡꯉꯛꯏꯅꯦ
ꯆꯤꯡ ꯀꯥꯕ ꯍꯥꯏꯗꯣ ꯍꯣꯏ ꯆꯠꯇꯤ ꯆꯠꯂꯦ ꯃꯌꯥꯝ ꯑꯃ ꯑꯗꯨ ꯀꯔꯝꯕ ꯆꯤꯡꯅꯣ ꯆꯠꯅꯤꯡꯉꯤꯅ ꯍꯧꯖꯤꯛꯀꯥꯟ ꯆꯠꯅꯔꯤꯕ ꯃꯣꯏ ꯑꯃ ꯆꯤꯡꯗꯨꯔꯣꯕ ꯅꯪ ꯆꯠꯂꯨꯁꯤ ꯍꯥꯏꯁꯦ
ꯖꯤꯀꯥꯟ ꯃꯤꯗꯤ ꯑꯗꯨꯝ ꯆꯠꯅꯩꯗꯅ ꯍꯥꯏꯗꯤ ꯑꯌꯨꯛꯇ ꯃꯣꯏ ꯆꯥꯅ ꯊꯛꯅꯕ ꯀꯥꯡ ꯄꯨꯔꯒ
ꯌꯥꯏ ꯌꯥꯏ ꯆꯂꯨ ꯌꯥꯏ ꯍ ꯄꯣꯆꯤꯡꯗꯣ ꯃꯣꯏ ꯍꯧꯖꯤꯛ ꯃꯤꯌꯥꯝ ꯆꯠꯅꯕ ꯆꯤꯡꯗꯨ ꯅꯠꯇ꯭ꯔꯣꯕ ꯅꯪ ꯍꯥꯏꯁꯤ ꯆꯠꯂꯨꯁꯦ ꯍꯥꯏꯁꯦ
ꯍꯣꯏ ꯈꯣꯡꯅꯥꯡꯒ ꯂꯩꯔꯒ ꯑꯌꯨꯛꯇ ꯃꯣꯏ ꯆꯥꯒ ꯂꯣꯜꯂꯒ ꯇꯧꯕꯤ ꯑꯗꯨ ꯆꯠꯅꯤꯡꯉꯦꯅ ꯇꯧꯕꯅꯦꯕ ꯑꯗꯣ ꯑꯩꯈꯣꯏ ꯅꯨꯄꯤ ꯉꯥꯛꯇꯥ ꯆꯠꯄꯗꯨꯗꯤ ꯍꯥꯏꯗꯤ ꯂꯝ ꯂꯞ ꯂꯥꯕꯅ ꯅꯨꯡꯉꯥꯏꯇꯦꯗꯗ ꯅꯨꯄꯥ ꯑꯃ ꯌꯥꯎꯔꯗꯤ ꯁꯦꯐꯇꯤ ꯑꯣꯏꯗꯣꯏꯅꯦꯅ ꯏꯁꯥꯗꯁꯨ ꯍꯥꯏꯗꯤ ꯑ ꯑꯔꯥꯞꯄ ꯆꯤꯟ ꯅꯨꯡ ꯃꯅꯨꯡ ꯆꯠꯇꯣꯔꯤꯕꯅꯤꯅ
ꯆꯠꯁꯤ ꯆꯠꯁꯤ ꯑ ꯅꯣꯏ ꯉꯟꯅꯕ ꯍꯣꯠꯄ ꯉꯝꯗꯣꯔꯣ ꯅꯪꯕꯣ
ꯁꯁꯤꯔꯤꯗꯤ ꯍꯈꯣꯏ ꯊꯥꯃꯅꯤ ꯆꯗ ꯍꯥꯏꯗꯤ ꯆꯠꯁꯤ ꯈꯣꯠꯁꯤ ꯍꯥꯏꯅꯔꯗꯤ ꯍꯧꯒꯠꯇꯄ ꯌꯥꯗꯕꯅꯤꯅ ꯑꯗꯨꯝ ꯍꯧꯒꯠꯑꯅꯤ ꯑꯣ ꯄꯨꯡ ꯀꯌꯥꯃ ꯑꯃꯨꯛꯇꯒꯤ ꯆꯠꯈꯤꯕ ꯑꯣꯏꯅ ꯐꯩ ꯍꯥꯏꯗꯤ ꯀꯌꯥꯝ ꯂꯥꯛꯄꯅꯣꯀꯣ ꯃꯐꯝꯗꯣ ꯀꯣꯏ ꯁꯤ
ꯑꯩꯈꯣꯏ ꯁꯤꯗꯨꯗꯒꯤ ꯈꯔꯗꯤ ꯂꯥꯞꯄꯦ ꯑꯗꯣ ꯑꯗꯨꯝ ꯉꯟꯅ ꯆꯠꯂꯤꯉꯩꯗꯤ ꯐꯩ ꯍꯥꯏꯗꯤ ꯅꯨꯃꯤꯠ ꯊꯣꯛꯂꯛꯄꯗꯨ ꯎꯅꯕ ꯉ ꯉꯟꯅ ꯆꯠꯄꯅꯗꯤ ꯐꯩꯌꯦꯕ
ꯎ ꯍꯣꯏ ꯑꯗꯨꯗꯤꯅꯦ ꯍꯥꯏꯗꯤ ꯃꯐꯝꯗꯨꯣ ꯀꯤꯂꯣꯃꯤꯇꯔ ꯀꯌꯥꯃꯨꯛ ꯀꯩꯅꯣ ꯂꯥꯛꯄꯅꯣ ꯑꯗꯨꯒꯤ ꯌꯦꯡꯅꯔꯁꯦꯕꯀꯣ ꯑꯗꯨꯒ ꯍꯥꯏꯗꯤ ꯄꯨꯡꯁꯤꯡꯗꯨ ꯒꯥꯔꯤꯕꯨ ꯆꯠꯂꯗꯤ ꯒꯥꯔꯤ ꯃꯆꯥꯅ ꯆꯠꯄꯅ ꯐꯕ꯭ꯔꯥ ꯀꯃꯥꯏꯅ ꯇꯧꯕꯅꯣ
ꯑꯪ ꯆꯠꯄꯗꯤ ꯒꯥꯔꯤ ꯃꯆꯥ ꯆꯠꯄꯅ ꯐꯩꯌꯦ ꯃꯐꯝ ꯑꯃ ꯈꯥ ꯑꯃ ꯑꯆꯧꯕ ꯆꯠꯂꯁꯨ ꯌꯥꯏ ꯑꯗꯣ ꯃꯆꯥꯅ ꯆꯠꯄꯗꯤ ꯃꯤ ꯌꯥꯝꯡꯉꯗꯤ ꯑꯆꯧꯕꯅ ꯆꯠꯄꯅꯗꯤ ꯐꯩ ꯑꯗꯨ ꯃꯤ ꯌꯥꯝꯕꯗꯗꯤ ꯍꯥꯏꯗꯤ ꯑꯩꯈꯣꯏ ꯃꯤ ꯃꯤ ꯃꯔꯤ ꯃꯉꯥ ꯑꯝꯇ ꯁꯨꯕ ꯑꯣꯏꯔꯗꯤ ꯃꯆꯥꯅ ꯆꯠꯂꯒ ꯃꯐꯝ ꯑꯃꯥ ꯑꯃꯒ ꯍꯣꯏ ꯈꯥꯃ ꯒꯥꯔꯤ ꯈꯥꯃꯝꯒꯥꯎꯗꯅ ꯂꯩꯕꯅꯦꯕ ꯑꯗꯨ ꯈꯥꯝꯃꯒ ꯑꯗꯨꯝ ꯆꯠꯄ ꯌꯥꯏꯌꯦ ꯉꯟꯅ ꯆꯠꯁꯦ ꯉꯟꯅ ꯍꯥꯏꯗꯤ ꯄꯨꯡ ꯑꯩꯈꯣꯏꯅ ꯃꯃꯥꯡ ꯆꯠꯄꯗꯣ ꯄꯨꯡ ꯑꯍꯨꯝ ꯑꯗꯨꯋꯥꯏꯗ ꯆꯠꯂꯦ ꯑꯗꯨ ꯑꯍꯨꯝ ꯆꯠꯄꯗꯣ ꯑꯥ ꯌꯧꯕꯀꯥꯟꯗ ꯃꯔꯤ ꯑꯗꯨꯋꯥꯏꯗ ꯑꯗꯨꯝ ꯌꯧꯋꯦꯕ ꯑꯗꯩ ꯃꯊꯛ ꯆꯤꯡ ꯀꯥꯕ ꯈꯣꯠꯄ ꯇꯧ ꯀꯥꯟꯗꯣ ꯑꯗꯨ ꯃꯔꯤ ꯃꯈꯥꯏ ꯃꯉꯥ ꯗꯥꯏ ꯋꯥꯡꯕ ꯆꯤꯡ ꯑꯋꯥꯡꯕ ꯑꯗꯨ ꯀꯥꯔꯗꯤ ꯑꯗꯨꯝ ꯈꯔ ꯑꯗꯨꯝ ꯇꯞꯄꯦ ꯍꯥꯢꯇꯔꯦ ꯑꯗꯨꯝ ꯍꯥꯏ ꯆꯤꯡ ꯆꯤꯡ ꯀꯥꯕ ꯍꯥꯏꯗꯤ ꯋꯥꯏꯗꯅ ꯋꯥꯕꯅꯤꯅ ꯑꯗꯨꯝ ꯇꯞ ꯇꯞꯅ ꯀꯥꯗꯗꯤ ꯌꯥꯗꯕꯅꯤꯅ ꯇꯞ ꯇꯞꯅ ꯋꯥꯔꯤ ꯁꯥꯟꯅ ꯁꯥꯟꯅ ꯀꯥꯔꯛꯄꯅꯤꯅ ꯑꯗꯨꯝ ꯀꯥꯏ ꯑꯗꯨꯃꯥꯏꯅ
ꯑꯗ ꯑꯍꯨꯝꯗꯨꯁꯨ ꯌꯥꯝ ꯉꯟꯕꯒꯨꯝ ꯇꯧꯏ
ꯑꯍꯨꯝ ꯍꯥꯏꯁꯦ ꯀꯩꯁꯨ ꯉꯟꯗꯤ ꯉꯟꯗ꯭ꯔꯕꯅꯤ ꯍꯧꯖꯤꯛꯀꯥꯟꯗꯤ ꯍꯥꯏꯗꯤ ꯑꯍꯨꯝ ꯍꯥꯏꯁꯤ ꯑꯗꯨꯝ ꯃꯌꯥꯝ ꯆꯠꯅꯔꯦ ꯕꯥ ꯆꯤꯡ ꯀꯥꯕꯁꯦ ꯑꯗꯨꯝ ꯑꯩꯈꯣꯏꯅ ꯉꯥꯍꯥꯟꯉꯩ ꯆꯠ ꯃꯇꯝꯗ ꯑꯗꯨꯝ ꯃꯣꯏꯁꯨ ꯑꯗꯨꯝ ꯃꯤ ꯑꯗꯨꯝ ꯑꯍꯨꯝꯒꯤ ꯃꯥꯡꯗ ꯂꯥꯛꯑꯒ ꯑꯗꯨꯝ ꯀꯥꯔꯒ ꯃꯊꯛꯇ ꯂꯩꯔꯝꯕ ꯌꯥꯎꯋꯦꯕ ꯑꯗꯨꯒꯤꯅꯤ ꯅꯣꯏꯁꯨ ꯁ ꯅꯨꯡ ꯍꯥꯏ ꯅꯣꯏ ꯅꯨꯄꯤꯁꯨ ꯑꯣꯏꯔ ꯌꯥꯎꯕꯅꯤꯅ ꯑꯩꯅ ꯉꯟ ꯇꯥꯅ ꯆꯠꯄꯗꯣ ꯑꯃꯨꯛ ꯏꯃꯨꯡꯅꯁꯨ ꯑꯃꯨꯛ ꯀꯩꯅꯣꯝ ꯈꯟꯅꯤꯗꯅ ꯍꯥꯏꯗꯤ ꯏꯃꯨꯡꯒꯤ ꯃꯤ ꯑꯃ ꯌꯥꯎꯔꯗꯤ ꯐꯩꯗꯅ ꯑꯩꯈꯣꯏꯕꯨ ꯇꯤꯟꯅꯕꯕꯨꯗꯤ ꯅꯣꯏ ꯃꯃꯥ ꯍꯣꯏꯅꯕꯨ ꯀꯔꯤꯝ ꯈꯜꯂꯣꯏꯗꯕ ꯑꯗꯨꯅ ꯃꯣꯏ ꯋꯥꯈꯜ ꯑꯃ ꯈꯟꯈ꯭ꯔꯗꯤ ꯑꯗꯨꯒꯤ ꯋꯥꯅꯤꯗ
ꯑꯍꯨꯝꯗꯨꯗꯤ ꯉꯟꯃꯟꯕꯒꯨꯝ ꯇꯧꯋꯦꯕꯀꯣ ꯃꯔꯤ ꯃꯈꯥꯏ ꯁ꯭ꯋꯥꯏꯗꯩ ꯊꯣꯛꯅꯕ ꯇꯧꯔꯁꯦ ꯉꯥ ꯌꯥꯔꯤꯈꯩꯕꯨꯗꯤ ꯑꯩꯈꯣꯏꯁꯨ ꯃꯔꯤ ꯃꯈꯥꯏ ꯇꯥꯔꯦ ꯏꯁꯥ ꯍꯥꯟꯗ ꯂꯣꯏꯁꯤꯟꯅꯕ ꯇꯧꯒꯦꯕꯀꯣ ꯍꯥꯏꯗꯤ ꯑꯗꯣ ꯅꯨꯡꯁꯥ ꯌꯥꯝ ꯁꯥꯗꯔꯤꯀꯥꯟ ꯉꯟꯅ ꯀꯥꯕꯗꯨꯅ ꯐꯩ ꯍꯥꯏꯗꯤ ꯅꯨꯡꯁꯥ ꯁꯥꯒꯠꯂꯀꯥꯟꯗꯗꯤ ꯋꯥꯏ ꯗꯅ
ꯍꯣꯏ ꯋꯥꯏ ꯅꯨꯡꯁꯥ ꯅꯨꯡꯁꯥꯗꯨ ꯍꯧꯖꯤꯛꯀꯥꯟ ꯑꯌꯨꯛ ꯉꯟꯇꯥꯒꯤ ꯋꯪ ꯁꯥꯕꯗꯣ ꯑꯗꯨꯅ ꯍꯦꯟꯅ ꯁꯥꯏꯌꯦꯕ ꯋꯥꯏꯑꯦꯕ ꯆꯤꯡ ꯀꯥꯕꯗꯨ ꯀꯥꯕꯝ ꯈꯪꯗꯦꯕ ꯑꯩ ꯍꯨꯃꯥꯡ ꯑꯣꯔꯣꯔꯣ ꯇꯥꯔꯒ ꯋꯥꯕꯗꯣ ꯑꯣꯏꯌꯦꯕ
ꯑꯗꯨ ꯀꯩꯀꯩ ꯆꯥ ꯅꯣꯡ ꯂꯣꯜꯂꯒ ꯄꯨꯕꯅ ꯐꯕ꯭ꯔ ꯅꯠꯇ꯭ꯔꯒ ꯃꯣꯏ ꯑꯗꯨꯝ ꯈꯨꯗꯛꯇ ꯅꯨꯗꯜꯁꯀꯨꯝꯕ ꯍꯧꯕ ꯌꯥꯕ ꯒ꯭ꯌꯥꯁ ꯃꯆꯥꯒꯨꯝꯕ ꯂꯩꯗꯅ ꯑꯗꯨꯝꯕꯗꯨꯕꯨ ꯅꯣꯏ ꯂꯩꯅꯕ ꯌꯥꯎꯕ꯭ꯔꯣ
ꯂꯩꯌꯦ ꯑꯩꯈꯣꯏ ꯀꯦꯝꯄꯤꯡꯒꯤ ꯂꯣꯏꯅ ꯂꯩꯌꯦ ꯑꯗꯨ ꯑꯗꯨ ꯄꯨꯔꯁꯨ ꯌꯥꯏꯌꯦ ꯑꯩꯈꯣꯏꯅ ꯌꯨꯝꯗꯒꯤ ꯄꯨꯔꯁꯨ ꯌꯥꯏꯌꯦ ꯑꯌꯥꯝꯕꯅꯗꯤ ꯑꯩꯈꯣꯏ ꯅꯨꯡꯉꯥꯏꯕꯗꯤ ꯃꯊꯛꯇ ꯊꯣꯡꯕꯅꯗꯤ ꯅꯨꯡꯉꯥꯏꯌꯦ ꯑꯗꯨꯃꯥꯏꯅ ꯆꯥꯛ ꯀꯩꯅꯣꯝ ꯇꯧꯔꯒ ꯆꯥꯁꯨ ꯃꯊꯛꯇ ꯑꯃ ꯂꯣꯜꯂꯨꯕꯗꯣ ꯑꯗꯨꯃ ꯑꯗꯨ ꯑꯗꯨꯃꯥꯏꯅ ꯂꯣꯜꯂꯨꯁꯦ ꯍꯥꯏꯗꯤ ꯈꯔ ꯉꯟꯅ ꯆꯠ ꯇ꯭ꯔꯗꯤ ꯌꯥꯔꯣꯏꯕ ꯑꯗꯨꯒ ꯑ ꯁꯤꯗꯒꯤ ꯄꯨꯁꯦ ꯍꯥꯏꯔꯗꯤ ꯑꯗꯨꯝ ꯈꯤꯇꯪ ꯊꯦꯡ ꯆꯠꯂꯁꯨ ꯌꯥꯅꯤ ꯍꯥꯏ ꯍꯥꯏꯗꯤ ꯃꯔꯛꯇ ꯀꯩꯀꯩ ꯁꯦꯝ ꯁꯥ ꯇꯧꯕꯗꯣ ꯂꯩꯇꯕꯅꯤꯅꯀꯣ ꯇꯧ ꯌꯥꯅꯤ ꯑꯗꯨꯃꯥꯏꯅ ꯑꯗꯨ ꯅꯪ ꯑꯗꯨ ꯅꯪ ꯅꯪ ꯈꯣꯡꯎꯞ ꯈꯣꯡꯎꯞ ꯀꯥꯡꯗꯤ ꯂꯩꯔꯕꯣ ꯆꯤꯡꯀꯥꯅꯦ ꯍꯥꯏꯁꯤꯕꯨ
ꯈꯣꯡꯎꯞ ꯍꯥꯏꯔꯤꯁꯦ ꯑꯩ ꯍꯥꯟꯅꯒꯤ ꯑꯗꯨꯝ ꯇꯣꯡꯅꯕ ꯑꯗꯨꯝ ꯍꯥꯏꯔꯞ ꯋꯥꯛꯀꯤꯡ ꯀꯩꯀꯩ ꯆꯠꯄꯗ ꯇꯣꯡꯕ ꯂꯩꯌꯦ ꯑꯗꯨꯒꯤꯒ ꯈꯣꯡꯎꯞ ꯀꯥꯡ ꯊꯑꯣꯏꯅ ꯂꯩꯔꯔꯣꯏ ꯑꯩꯗꯨ ꯑꯗꯨꯝ ꯐꯔꯦ ꯍꯥꯏꯗꯤ ꯑꯗꯨ ꯇꯣꯡꯕ ꯅꯨꯡꯉꯥꯏꯌꯦꯕ ꯅꯍꯥꯟꯃꯨꯛ ꯑꯣꯟꯂꯥꯏꯟꯗꯩꯗꯤ ꯂꯩꯒꯤꯕꯅꯦ ꯑꯁꯤ ꯑꯗꯨꯝ ꯇꯣꯡꯉꯅꯤꯗ
ꯍꯧꯖꯤꯛꯀꯥꯟꯗꯤ ꯈꯣꯡꯎꯞꯁꯤ ꯄꯣꯁꯇꯥꯥꯗꯔꯥꯗꯤ ꯆꯤꯡ ꯀꯥꯟꯅꯗꯦꯅꯦ ꯍꯣꯏ ꯈꯣꯡꯎꯞ ꯈꯣꯡꯎꯞꯇ ꯈꯤꯇꯪ ꯇ꯭ꯔꯥꯏꯠ ꯇ꯭ꯔꯦꯛꯀꯤꯡꯒꯤ ꯑꯣꯏꯕ ꯈꯣꯡꯎꯞ ꯂꯩꯗꯅ ꯑꯗꯨꯒꯨꯝꯕ ꯇꯣꯡꯉꯒ ꯀꯥꯟꯅꯕꯅꯤꯅ ꯀꯥꯟꯅꯩꯗꯅꯥ
ꯍꯣꯏꯅꯦ ꯑꯗꯨ ꯇꯣꯡꯕ ꯌꯥꯔꯗꯤ ꯑꯗꯨꯝ ꯇꯣꯡꯕ ꯌꯥꯏꯗ ꯅꯪ ꯇꯣꯡꯕꯗꯣ ꯑꯗꯨ ꯌꯥꯕ ꯑꯣꯏꯔꯗꯤ ꯑꯗꯨꯝ ꯇꯣꯡꯉꯁꯨ ꯌꯥꯏꯗ ꯀꯩꯁꯨ ꯀꯥꯏꯗꯦꯗ
ꯍꯣꯏ ꯑꯗꯨꯅꯦ ꯑꯗꯨꯝ ꯃꯤ ꯃꯁꯤꯡꯗꯣ ꯃꯤꯗꯣ ꯌꯥꯝ ꯀꯥꯍꯦꯟꯅꯗꯤ ꯆꯠꯂꯣꯏꯁꯦꯕ ꯍꯥꯏꯗꯤ ꯑꯩꯈꯣꯏ ꯇꯔꯨꯛ ꯇꯔꯦꯠ ꯁꯨꯃꯥꯏꯅ ꯆꯠꯂꯁꯦ ꯑꯩ ꯁꯤꯗ ꯏꯃꯥꯟꯅꯕꯤ ꯑꯍꯨꯝ ꯑꯃ ꯂꯩꯔꯦ ꯑꯗꯣ ꯍꯥꯏꯗꯤ ꯒꯥꯔꯤꯕꯨꯗꯤ ꯑꯩꯈꯣꯏ ꯁꯣꯝꯗꯒꯤ ꯌꯥꯝ ꯄꯨꯔꯛꯅꯕꯗꯤ ꯂꯩꯔꯣꯏ ꯒꯥꯔꯤ ꯑꯃꯕꯨꯗꯤ ꯄꯨꯔꯛꯑꯒꯦꯕ ꯀꯣ ꯑꯗꯨꯒ ꯅꯣꯏ ꯅꯃꯥꯟꯅꯕ ꯃꯩꯗꯨꯒ ꯍꯥꯏꯅꯔꯣ ꯑꯗꯨꯒ ꯍꯥꯏꯗꯤ ꯃꯐꯝꯗꯨꯒ ꯌꯦꯡꯉꯣ ꯍꯥꯏꯗꯤ ꯆꯤꯡꯗꯨ ꯑꯅꯤ ꯑꯍꯨꯝꯗꯤ ꯂꯩꯔꯦꯗꯅ ꯃꯤ ꯑꯗꯨꯝ ꯀꯥꯟꯅꯕꯗꯨꯗ ꯈꯔ ꯅꯨꯡꯉꯥꯏꯒꯗꯕ ꯑꯗꯨ ꯌꯦꯡꯉꯒ ꯍꯥꯏꯅꯔꯁꯦ ꯑꯗꯨꯒ ꯆꯥ ꯅꯣꯡꯒꯤ ꯃꯄꯣꯠ ꯃꯆꯩ ꯀꯩꯗꯣ ꯑꯗꯨꯕꯨꯗꯤ ꯑꯩꯈꯣꯏ ꯑꯗꯨꯝ ꯄꯨꯔꯛꯑꯒꯦꯕ ꯑꯗꯨꯒ ꯅꯨꯗꯜꯁꯀꯨꯝꯕ ꯑꯗꯒꯤ ꯕ꯭ꯔꯦꯗ ꯀꯨꯝꯕꯗꯣ ꯑꯗꯨꯝ ꯁꯥꯍꯜꯂꯒ ꯍꯥꯏꯗꯤ ꯕꯇꯔꯒꯨꯝꯕ ꯍꯥꯏꯔꯞ ꯇꯩꯔꯦꯗꯅ ꯈꯥꯡ ꯃꯆꯥꯒꯨꯝꯕ ꯑꯗꯨꯝ ꯂꯩꯕꯅꯦꯕ ꯈꯤꯇꯪ ꯄꯤꯛꯂꯞ ꯇꯧꯕꯗꯣ ꯕꯇꯔꯒꯨꯝꯕ ꯇꯩꯅꯔꯒ ꯕ꯭ꯔꯦꯗꯇꯨ ꯇꯧꯔꯒ ꯆꯥ ꯑꯃ ꯂꯣꯜꯂꯒ ꯇꯧꯔꯁꯦ ꯑꯗꯨ ꯅꯨꯗꯜꯁꯁꯨ ꯌꯥꯎꯒꯦ ꯍꯥꯏꯔꯣ ꯑꯌꯨꯛꯇꯨꯗꯕꯣ
ꯑꯌꯨꯛꯇ ꯑꯗꯨꯝ ꯀꯞ ꯅꯨꯗꯜꯒꯨꯝꯕ ꯑꯗꯨꯝ ꯄꯨꯔꯛꯄ ꯌꯥꯏ ꯀꯩꯅꯣ ꯑꯗꯨꯝ ꯑꯩꯩ ꯈꯤꯇꯪ ꯏꯁꯤꯡ ꯑꯁꯥꯕ ꯇꯣ ꯁꯥꯍꯜꯂꯗ꯭ꯔꯣ ꯁꯨꯝ ꯍꯥꯎꯕꯅꯦꯕ ꯑꯌꯨꯛꯀꯥꯏꯒꯤ ꯀꯩꯅꯣ ꯃꯊꯛꯇ ꯀꯥꯔ ꯀꯥꯟꯗꯗꯤ ꯆꯥꯛꯇꯣ ꯂꯥꯛꯑꯝꯕꯅꯦꯕ ꯃꯊꯛꯇ ꯑꯩꯈꯣꯏ ꯁꯨꯝ ꯑ ꯍꯔꯥꯎꯕ ꯑꯣꯏꯅ ꯀꯩ ꯑꯣꯏꯅ ꯀꯥꯔꯛꯄꯗꯣ ꯁꯠꯂꯥꯎ ꯂꯪꯕꯤꯗꯣ ꯇꯧꯕꯅꯦꯕ ꯑꯗꯨ ꯀꯥꯁꯤ ꯌꯥꯏ ꯑꯗꯨ ꯈꯔ ꯈꯔ ꯃꯣꯏꯁꯤ ꯀꯥꯟꯅꯔꯤꯁꯤ ꯃꯣꯏ ꯈꯔ ꯂꯥꯞꯄꯗꯣ ꯑꯩꯈꯣꯏꯅ ꯑꯩꯈꯣꯏ ꯁꯣꯝꯗꯒꯤ ꯈꯤꯇꯪ ꯂꯥꯞꯄꯗꯣ ꯑꯗꯨ ꯑꯣꯏꯅ ꯆꯠꯁꯦ ꯍꯥꯏꯗꯤ ꯑꯗꯨꯗꯤ ꯑꯗꯨꯗꯨꯅ ꯆꯠꯄꯗꯨꯅ ꯑꯃꯨꯛ ꯈꯤꯇꯪ ꯀꯩꯅꯣꯁꯨ ꯑꯣꯏꯌꯦꯕ ꯁꯦꯞꯇꯤꯁꯨ ꯑꯣꯏ ꯑꯗꯒꯤ ꯃꯤꯁꯨ ꯌꯥꯝ ꯀꯥꯟꯅꯩꯌꯦꯕ ꯑꯗꯒꯤ ꯃꯐꯝꯁꯨ ꯌꯥꯝꯅ ꯐꯖꯩ ꯍꯥꯏꯇꯥꯔꯦ ꯑꯗꯨ ꯑꯣꯏꯅ ꯆꯠꯁꯦ ꯆꯠꯂꯗꯤ
ꯑꯗꯨ ꯏꯁꯤꯡ ꯑꯁꯥꯕꯅ ꯗꯁ ꯀꯨꯝꯕꯩꯗꯨꯗꯤ ꯑꯃꯨꯛ ꯁꯥꯟꯅꯗꯅꯕꯀꯣ ꯍꯥꯏꯗꯤ ꯆꯥꯃꯨꯛ ꯂꯣꯟ ꯗꯣꯏꯅꯦ ꯑꯗꯩꯗꯨꯗ ꯗꯁꯃꯣꯛ ꯀꯩꯀꯩ ꯁꯦꯝꯗꯣꯏꯅꯦ ꯏꯁꯤꯡ ꯑꯁꯥꯕꯗꯨꯗꯤ ꯐ꯭ꯂꯥꯛꯁ ꯑꯃ ꯑꯗꯨꯝ ꯄꯨꯔꯛꯑꯒꯦ ꯍꯥꯏꯗꯤ ꯏꯁꯤꯡ ꯀꯩꯁꯨ ꯆꯪꯉꯣꯏꯗꯕꯅꯤꯅ ꯐ꯭ꯂꯥꯛꯁꯁꯨ ꯑꯗꯨꯝ ꯃꯈꯨꯝ ꯆꯦꯠꯄ ꯂꯩꯕꯅꯦꯕ ꯑꯗꯨꯝꯕꯗ ꯄꯨꯔꯛꯑꯒꯦ ꯑꯗꯨꯒ ꯄꯣꯠꯆꯩꯁꯤꯡꯗꯨꯅ ꯄꯨꯔꯛꯑ ꯑꯗꯒꯤ ꯅꯣꯏ ꯍꯧꯖꯤꯛꯀꯤ ꯒ꯭ꯌꯥꯁꯇꯨꯃ ꯃꯆꯥꯗꯨ ꯑꯗꯨꯅ ꯅꯣꯏ ꯇꯧꯔꯛꯑꯣ
ꯍꯣꯏ ꯇꯧꯔꯛꯑꯒꯦ ꯑꯗꯨ ꯐ꯭ꯂꯥꯁꯄꯨꯗꯤ ꯅꯣꯏ ꯄꯨꯔꯛꯑꯣ ꯌꯥꯅꯤ ꯏꯁꯤꯡꯒꯤ ꯑꯗꯨꯝ ꯏꯁꯤꯡ ꯌꯥꯝ ꯄꯨꯔꯛꯏꯅꯗꯤ ꯐꯩꯀꯣ ꯏꯁꯤꯡ ꯄꯨꯕꯗꯤ ꯂꯨꯝꯗꯤ ꯂꯨꯝꯃꯦ ꯑꯗꯨ ꯏꯁꯤꯡꯗꯤ ꯍꯥꯏꯔ ꯃꯊꯛꯇ ꯌꯧꯔꯒ ꯏꯁꯤꯡ ꯀꯥꯏ ꯐꯪ ꯀꯣꯏꯅꯣꯕ ꯏꯁꯤꯡꯗꯤ ꯑꯗꯨꯝ ꯌꯥꯝ ꯄ꯭ꯔꯣꯞꯄ ꯑꯁꯥ ꯑꯣꯏꯔꯥ ꯑꯌꯤꯡꯕ ꯑꯣꯏꯔꯥ ꯑꯗꯨꯝ ꯈꯔ ꯈꯔ ꯑꯗꯨ ꯄꯥꯏꯅꯔꯛꯁꯦ ꯕꯣꯇꯜ ꯑꯃꯃꯝ ꯑꯣꯏꯔꯁꯨ ꯍꯥꯞꯅꯔꯁꯦꯕ
ꯍꯈꯣꯏ ꯂꯧꯍꯜꯂꯛꯑꯅꯤꯗꯅ ꯑꯗꯨꯒ ꯆꯥꯛ ꯅꯨꯡꯁꯤꯅ ꯀꯃꯥꯏ ꯇꯧꯁꯦꯕ
ꯍꯥꯔꯛꯑꯒ ꯌꯦꯡꯉꯁꯤ ꯍꯥꯏꯗꯤ ꯈꯟꯗꯤ ꯈꯟꯅꯁꯦ ꯆꯥꯛ ꯑꯩꯗꯤ ꯍꯣꯏꯅꯦ ꯆꯠꯂꯤꯉꯩꯗ ꯅꯣꯡꯃꯗꯣ ꯑꯗꯨꯝ ꯍꯥꯏꯗꯤ ꯁꯥꯜꯂꯛꯑꯒ ꯌꯨꯝ ꯆꯪꯒꯦ ꯍꯥꯏꯔꯗꯤ ꯆꯪꯉꯨꯔꯣ ꯑꯗꯨꯒ ꯏꯔ ꯖ ꯃꯥꯏꯊꯔꯒ ꯀꯣ ꯆꯥꯛ ꯆꯥꯁꯨꯣꯛ ꯅꯠꯇ꯭ꯔꯒꯅ ꯍꯜꯂꯒ ꯑꯗꯨꯝ ꯆꯥꯕ꯭ꯔꯥ ꯑꯃ ꯇꯧꯔꯁꯦ ꯈꯪꯗꯦ ꯅꯣꯏ ꯑꯗꯨꯗꯤ ꯅꯣꯏ ꯈꯟꯗꯅ ꯔꯁꯤ
ꯑꯗꯨꯏ ꯅꯨꯃꯤꯠꯇꯨꯗ ꯍꯥꯏꯗꯤ ꯄꯨꯟꯗꯕ ꯀꯨꯏ ꯅꯤꯅ ꯆꯥꯛ ꯑꯗꯨꯝ ꯆꯥꯔꯁꯦ ꯍꯥꯏꯗꯤ ꯄꯣꯠ ꯆꯩꯗꯨꯕꯨꯗꯤꯔ ꯑꯩꯈꯣꯏꯅꯅꯦ ꯑꯩꯈꯣꯏꯅ ꯑꯌꯨꯛꯀꯤ ꯄꯨꯅꯕ ꯄꯣꯠ ꯆꯩꯩ ꯂꯩꯕꯗꯨꯗ ꯂꯣꯏꯅ ꯂꯩꯔꯒ ꯊꯝꯃꯝꯃꯦꯗꯅ ꯑꯗꯨꯒꯖꯤ ꯍꯧꯖꯤꯛꯀꯤ ꯆꯁꯤꯡꯒꯥꯗꯨꯣ ꯍꯜꯂꯛꯑꯒ ꯊꯤꯟ ꯅꯨꯡꯗꯥꯡ ꯋꯥꯏꯔꯝꯗ ꯑꯗꯨꯝ ꯊꯣꯡꯒꯠꯅꯔꯒ ꯆꯔꯥ ꯋꯥꯥꯟꯕ ꯑꯣꯏꯅ ꯆꯥꯁꯨ ꯌꯥꯏꯗꯅ ꯍꯤꯡꯈꯣꯜ ꯒꯨꯝꯕ ꯍꯥꯏꯗꯤ ꯑꯅꯛꯄꯁ ꯌꯥꯝ ꯂꯥꯛꯄ ꯅꯠꯇꯕ ꯊꯦꯡꯉꯗꯣꯅꯤꯅ ꯍꯤꯡꯒꯣꯜꯒꯨꯝꯕ ꯑꯅꯛꯄ ꯑꯩꯈꯣꯏ ꯏꯃꯥꯟꯅꯕꯤ ꯑꯃꯒꯤ ꯃꯣꯏ ꯍꯤꯡꯒꯣꯜ ꯂꯩꯌꯦꯕꯀꯣ ꯍꯥꯏꯗꯤ ꯄꯨꯈ꯭ꯔꯤꯒꯁꯨ ꯂꯩꯔꯒ ꯑꯗꯨꯝ ꯏꯁꯤꯡ ꯃꯥꯏꯁꯤꯡ ꯁꯤ ꯃꯣꯏꯗ ꯅꯨꯡꯉꯥꯏꯕꯅꯦꯕ ꯍꯥꯏꯗꯤ ꯃꯣꯏ ꯃꯃꯥ ꯃꯄꯥꯁꯨ ꯑꯗꯨꯝ ꯌꯨꯝꯗꯧꯅ ꯃꯣꯏ ꯌꯦꯟꯒ ꯌꯥꯝ ꯂꯣꯏꯌꯦꯕꯀꯣ ꯂꯦꯛꯑꯒ ꯑꯗꯨꯝ ꯂꯩꯕꯅꯦꯕ ꯍꯥꯏꯗꯤ ꯀꯣꯂꯦꯟ ꯄꯞꯅꯅꯨꯡꯕꯨ ꯑꯣꯏꯔꯣ ꯑꯗꯨꯝ ꯐꯖꯅ ꯂꯩꯔꯒ ꯃꯣꯏꯗꯨꯗ ꯆꯥꯔꯁꯨ ꯌꯥꯏꯗꯅ ꯍꯥꯏꯗꯤ ꯄꯣꯠ ꯆꯩꯗꯨꯅ ꯍꯥꯟꯅ ꯍꯥꯏꯗꯤ ꯍꯜꯂꯛꯄꯒ ꯑꯗꯨꯝ ꯊꯣꯡꯒꯠꯄ ꯈꯣꯠꯄ ꯇꯧꯅꯕ ꯑꯗꯨꯃꯥꯏꯅ ꯇꯧꯁꯤꯔꯣ
ꯌꯥꯏ ꯑꯗꯨꯃꯥꯏꯅ ꯇꯧꯁꯤ ꯍꯥꯏꯔ ꯃꯣꯏ ꯆꯥꯐꯝ ꯑꯃ ꯂꯩꯔꯗꯤ ꯀꯩꯁꯨ ꯀꯥꯏꯗꯦꯗ ꯑꯗꯨꯅ ꯕꯦꯁ ꯃꯣꯏꯗꯨꯗꯗꯤ ꯑꯗꯨꯝ ꯆꯥꯕ ꯊꯛꯄꯗꯨꯁꯨ ꯌꯥꯅꯤꯗꯅ ꯍꯥꯏꯗꯤ ꯃꯃꯥ ꯍꯣꯏꯗ ꯑꯗꯨꯝ ꯍꯥꯏꯔꯝꯃꯒ ꯃꯃꯥ ꯍꯜꯂꯛꯑꯒ ꯆꯥꯒꯦ ꯈꯣꯠꯀꯦ ꯍꯥꯏꯔ ꯑꯗꯨꯝ ꯃꯣꯏꯅ ꯑꯗꯨꯝ ꯏꯕꯨꯡ ꯑꯣꯏ ꯂꯥꯛꯇꯣꯅꯦ ꯃꯣꯏꯅ ꯁꯨꯝ ꯁꯦꯝꯃ ꯂꯣꯏꯅ ꯊꯝꯃꯅꯤꯗꯅ ꯑꯗꯨ ꯅꯣꯏ ꯍꯥꯏꯗꯤ ꯋꯥꯠꯂꯤ ꯋꯥꯕꯅꯤꯀꯣ ꯆꯤꯡ ꯀꯥꯔꯨ ꯍꯜꯂꯛꯑꯒ ꯈꯣꯡ ꯈꯨꯠ ꯊꯤꯡꯉ ꯀꯥꯏꯕꯒꯤꯀꯣ ꯂꯦꯡꯉꯝꯗꯕꯗꯣ ꯇꯧꯕꯅꯤꯀꯣ ꯅꯣꯏ ꯅꯣꯡ ꯐꯥꯗꯣꯛ ꯀꯥꯔ ꯑꯩꯈꯣꯏꯗꯤ ꯑꯌꯥꯝꯕꯅꯝ ꯀꯥꯕꯅꯤꯅꯀꯣ ꯇꯧꯔꯣꯏꯕ ꯅꯣꯏꯅꯤ ꯍꯌꯦꯡ ꯇꯧꯗꯣꯏꯁꯦ ꯋꯥꯗꯣꯏꯔꯥ ꯈꯟꯕꯩ ꯋꯥꯅꯤꯗ ꯆꯥꯛ ꯆꯥꯅꯕꯒ ꯆꯥꯛ ꯀꯥꯟꯗ ꯍꯨꯞꯛꯄ ꯉꯝꯃꯣꯏꯗꯣꯏꯅ ꯌꯦꯡ ꯑꯃ ꯁꯛꯉꯝꯗꯗ ꯅꯣꯏ
ꯑꯗꯨꯅ ꯋꯥꯗꯣꯏ ꯆꯠ ꯅꯠꯇ꯭ꯔꯒ ꯅꯣꯡꯉꯥꯜꯂꯒ ꯍꯥꯏꯗꯤ ꯄꯨꯜꯂꯤꯀꯥꯟꯗ ꯄꯨꯜꯍꯧꯕ ꯐꯔꯦ ꯅꯠꯇ꯭ꯔꯗꯤ ꯍꯦꯛꯇ ꯃꯤꯉꯩꯁꯦ ꯍꯦꯛꯇ ꯑꯗꯨꯃꯛꯅ ꯑꯗꯨꯃꯥꯏꯅ ꯇꯧꯁꯤ ꯍꯥꯏꯔꯒ ꯍꯦꯛꯇ ꯑꯃꯅ ꯁꯪꯉꯒ ꯑꯃ ꯁꯪꯗ ꯑꯗꯨꯃꯥꯏꯅ ꯍꯦꯛꯇ ꯇꯧꯅꯩꯌꯦꯕ ꯑꯗꯨꯅ ꯅꯪꯈꯥꯏꯒꯨꯝꯗꯅ ꯋꯥꯗꯣ ꯃꯥꯜꯂꯦ ꯍꯥꯏꯗꯤ ꯑꯗꯨꯝ ꯅꯨꯡꯊꯤ ꯅꯨꯡꯗꯥꯡꯕꯒꯤꯇꯥꯥꯔꯗꯤꯗ ꯑꯗꯨ ꯆꯥꯛ ꯆꯥꯕꯒꯤ ꯃꯨꯛ ꯂꯥꯛꯊꯣꯛ ꯂꯥꯡꯖꯤꯟ ꯍꯥꯜꯂꯒ ꯆꯥꯕꯅ ꯐꯔꯤ ꯖꯥꯠꯂꯣ ꯑꯗꯨꯗꯤ
ꯁꯖꯤ ꯊꯦꯡꯉꯥꯏꯕꯁꯤꯗꯤ ꯌꯥꯗꯕꯅꯦꯕ ꯑꯗꯨ ꯅꯣꯡ ꯅꯤꯅꯤ ꯑꯗꯨꯝ ꯆꯪꯕꯅꯦꯕ ꯑꯗꯨꯩ ꯃꯁꯥꯒꯤ ꯍꯥꯏꯗꯤ ꯃꯤ ꯂꯩꯕꯅꯦꯕ ꯀꯣ ꯍꯥꯏꯗꯤ ꯁꯨꯝ ꯆꯠꯊꯣꯛꯇꯅ ꯆꯠꯄ ꯃꯤ ꯂꯩꯗꯅ ꯆꯠꯄꯁꯤꯗ ꯑꯩꯈꯣꯏ ꯂꯥꯏꯍꯧ ꯁꯥꯒꯠꯄ ꯂꯩꯕꯅꯦꯕ
ꯃꯁꯥ ꯊꯤꯡꯒꯥꯏꯕꯤꯀꯣ ꯑꯩꯈꯣꯏ ꯂꯩꯍꯧ ꯁꯥꯒꯠꯂꯒꯀꯣ ꯑꯗꯨꯝ ꯂꯣꯛ ꯈꯨꯕ ꯃꯑꯣꯡꯗ ꯇꯧꯗ꯭ꯔꯁꯨꯀꯣ ꯑꯗꯨꯝ ꯎꯝ ꯁꯥꯒꯠꯂ ꯁꯥꯒꯠꯂꯒ ꯑꯗꯨꯝ ꯂꯩꯕꯤꯗꯣ ꯇꯧꯕꯅꯦꯕ ꯋꯥꯗꯤ ꯋꯥꯕ ꯋꯥꯃꯟꯕ ꯍꯦꯃꯟꯕ ꯍꯥꯏꯇꯥꯔꯦ ꯑꯗꯨꯃꯥꯏꯅ ꯇꯧꯕꯁꯨ ꯂꯩꯕꯅꯤ ꯈꯪꯗꯦ ꯑꯗꯨ ꯌꯦꯡꯉꯁꯤ ꯅꯣꯏ ꯑꯗꯨꯝ ꯆꯥꯁꯦ ꯍꯥꯏꯕꯨꯗꯤ ꯑꯗꯨꯏ ꯅꯨꯃꯤꯠꯇꯨꯗ ꯅꯣꯏ ꯈꯔ ꯈꯔ ꯋꯥꯀꯤꯡ ꯆꯦꯟꯕ ꯀꯥꯡꯕꯨ ꯑꯣꯏꯔꯗꯤ ꯅꯣꯏ ꯈꯔ ꯑꯗꯨꯝ ꯆꯠꯂꯨ ꯍꯜꯂꯒ ꯑꯗꯨꯝ ꯆꯥ ꯌꯥꯅꯤ
ꯋꯥꯛꯀꯤꯡꯗꯨꯗꯤ ꯑꯩꯈꯣꯏ ꯑꯗꯨꯝ ꯍꯧꯅꯔꯒ ꯆꯠꯇꯕ ꯀꯨꯏꯔꯦꯗ ꯅꯍꯥꯟꯋꯥꯏꯗꯤ ꯌꯥꯝ ꯆꯠꯂꯝꯕꯅꯦ ꯍꯥꯏꯗꯤ ꯀꯣꯔꯣꯅꯥ ꯃꯇꯝꯒꯨꯝꯕꯗꯣ ꯑꯗꯨꯝꯕꯗꯗꯤ ꯅꯨꯡꯗꯥꯡ ꯋꯥꯏꯔꯝ ꯌꯥꯝꯠꯂ ꯆꯠꯇꯕꯗꯤ ꯀꯨꯏꯔꯦ ꯑꯗꯨ ꯏꯃꯥꯟꯅꯕꯤ ꯑꯃꯅꯤꯗꯤ ꯃꯣꯏ ꯖꯤꯝꯒꯣꯡꯁꯥꯅꯗ ꯆꯨꯝꯕꯥ ꯇꯧꯕꯅꯦ ꯃꯣꯏꯕꯨꯗꯤ ꯑꯗꯨꯝ ꯉꯝꯃꯈꯤꯅꯦꯕ ꯑ ꯑꯗꯨꯝ ꯍꯥꯏꯗꯤ ꯃꯌꯥꯝ ꯅꯣꯏ ꯌꯥꯏ ꯍꯥꯏꯔꯗꯤ ꯅꯨꯃꯤꯠꯇꯨꯗ ꯊꯕꯛ ꯑꯅꯤ ꯊꯣꯛꯅꯗꯅꯕ ꯃꯨꯟꯅ ꯆꯥꯁꯤꯜꯂꯁꯨ ꯌꯥꯏꯗ ꯅꯪ ꯅꯃꯥꯟꯅꯕ ꯃꯩꯗꯣ ꯍꯣꯏ ꯌꯥꯝꯗꯤ ꯆꯠꯂꯔꯣꯏꯁꯦ ꯅꯪ ꯅꯣꯏ ꯑꯗꯣꯝꯗꯒꯤ ꯃꯔꯤꯃꯨꯛ ꯂꯥꯛꯀꯦ ꯍꯥꯏꯕ ꯄꯨ ꯑꯩꯈꯣꯏ ꯁꯤꯗꯒꯤ ꯅꯨꯄꯤ ꯑꯍꯨꯝꯕꯨꯗꯤ ꯑꯗꯨꯝ ꯀꯝꯄꯜꯁꯔꯤ ꯑꯣꯏꯔꯅꯦꯕ ꯑꯗꯣ ꯃꯣꯏꯗꯨꯁꯨ ꯑꯩ ꯍꯥꯏꯈ꯭ꯔꯒꯦ ꯄꯣꯠꯁꯤꯡꯗꯣ ꯍꯥꯟꯅ ꯂꯩꯅꯕ ꯑ ꯒ꯭ꯌꯥꯁ ꯗꯨ ꯅꯣꯏ ꯂꯩꯔꯦ ꯍꯥꯏꯕꯩꯅ ꯐꯔꯦ ꯒ꯭ꯌꯥꯁꯀꯤꯗꯨ ꯋꯥꯔꯔꯣꯏꯒꯦ ꯑꯗꯨꯒ ꯅꯪ ꯃꯥꯟꯩ ꯁꯨ ꯍꯪꯉꯣ ꯘꯔꯤ ꯅꯨꯡꯒꯤꯕꯨ ꯑꯣꯏꯔꯣ ꯊꯥꯎ ꯅꯨꯡꯕꯨꯁꯨ ꯑꯗꯨꯝ ꯄꯨꯂꯞ ꯄꯨꯟꯅ ꯆꯧꯃꯤꯟꯅꯁꯦꯕ
ꯍꯣꯏ ꯈꯔ ꯈꯔ ꯈꯥꯏꯅꯔꯒ ꯇꯧꯔꯁꯨ ꯇꯧꯔꯁꯦ ꯑꯗꯨꯒ ꯑꯩꯈꯣꯏꯁꯤ ꯅꯪ ꯈꯪꯉꯕ ꯏꯃꯥꯟꯅꯕ ꯉꯥꯛꯇꯅꯤꯗ ꯑꯩꯈꯣꯏ ꯅꯥꯟ ꯇꯤꯃꯤꯟꯅꯦ ꯇꯤꯟꯅꯔꯛꯄ ꯃꯈꯩꯗꯣ ꯑꯗꯨ ꯉꯥꯛꯇꯕꯨ ꯑꯣꯏꯗꯣꯏꯅꯤꯗ ꯑꯗꯨ ꯑꯗꯣ ꯑꯗꯨꯝ ꯃꯈꯩꯀ ꯆꯠꯅꯉꯥꯏ ꯇꯧꯔꯁꯦ ꯑꯗꯣ ꯍꯣꯏ ꯅꯪꯁꯨ ꯉꯟ ꯉꯟꯇꯥꯅꯤꯅ ꯊꯕꯛ ꯏꯟꯈꯥꯡꯗꯨ ꯂꯣꯏꯁꯤꯜꯂꯨꯔꯣ ꯑꯗꯣ ꯑꯩꯁꯨ ꯀꯩꯅꯣ ꯇꯧꯔꯣꯏꯒꯦ ꯆꯥꯛ ꯏꯁꯤꯡ ꯆꯥꯅꯕ ꯇꯧꯔꯒꯦ ꯑꯩꯁꯨ ꯊꯕꯛ ꯆꯠꯇꯧꯅꯤꯅ ꯎꯝ ꯊꯝꯃꯒꯦ ꯊꯝꯃꯣ